ꯀꯔꯤꯅ ꯅꯪ ꯁꯦꯃꯤꯠ ꯇꯧꯕ ꯐꯪꯗ꯭ꯔꯤꯁꯦ
ꯐꯪꯗꯦ
ꯑꯗꯨ ꯁꯃꯤꯠ ꯇꯧꯕꯗꯣ ꯂꯩꯔꯝꯒꯅꯤ ꯑꯗꯣ ꯑꯃꯨꯛ ꯆꯪꯉꯨꯔꯗꯤ
ꯀꯣꯜꯗꯣ
ꯑꯥ
ꯃꯊꯪ ꯇꯝꯃꯛꯕꯗꯣ ꯑꯩ
ꯑꯥ
ꯑꯗꯨ ꯆꯪꯉꯒ ꯐꯪꯗꯕ
ꯑꯣ ꯃꯊꯟꯗ ꯃꯣꯏ ꯂꯩꯗꯅꯣꯏ ꯑꯗꯨꯗ ꯑꯗꯨꯝ ꯅꯪ ꯅꯪ ꯕꯦꯛ ꯊꯣꯛꯄ꯭ꯔꯣ
ꯍꯣꯏ
ꯕꯦꯛ ꯊꯣꯛꯀꯅꯨ ꯑꯗꯨꯝ ꯀꯣꯜꯗ ꯑꯗꯨꯝ ꯊꯝꯃꯣ ꯊꯝꯃ ꯂꯣꯏꯔꯗꯤ ꯑꯗꯨꯝ ꯍꯄꯗ ꯑꯗꯨꯝ ꯇꯥꯎꯔ
ꯊꯃꯒ ꯑꯗꯨꯗꯤ
ꯕꯦꯛ ꯆꯠꯂ ꯇꯧꯕ ꯑꯣꯏꯔꯝꯅꯤ ꯅꯪꯒꯤꯗ
ꯑꯣ
ꯅꯪꯗꯤ ꯀꯩꯗꯧꯉꯩꯅ ꯇꯧꯕ꯭ꯔꯥ
ꯀꯨꯏꯗꯦꯗ ꯊ꯭ꯔꯤ ꯗꯦꯁ
ꯑꯣ ꯌꯥꯕ꯭ꯔꯥ
ꯊꯝꯗꯦ ꯇꯧꯗ꯭ꯔꯤꯌꯦ ꯍꯧꯖꯤꯛ
ꯅꯪꯒꯤ ꯀꯨꯏꯔꯕ
ꯉꯁꯤ ꯈꯛꯇꯅꯦ
ꯑꯣ ꯑꯦ ꯅꯪ ꯉꯁꯤ ꯈꯛꯇ ꯃꯤꯖꯤ ꯌꯥꯝꯗꯤ ꯌꯥꯝꯈ꯭ꯔꯦ꯫ ꯑꯗꯨꯝ ꯃꯤ ꯉꯁꯤ ꯈꯛꯇꯪ ꯇꯧꯕꯁꯨ ꯑꯗꯨꯝ ꯌꯥꯝ
ꯅꯩꯕ꯭ꯔꯣ?
ꯍꯣꯏ ꯅꯩꯌꯦ - ꯅꯩꯌꯦ ꯀꯩ ꯏꯟꯁꯥꯡ
ꯀꯩ ꯌꯦꯟꯁꯥꯡ ꯊꯣꯡꯗꯣꯏꯅꯣ?
ꯃꯣꯔꯅꯤꯡꯗꯔꯣ?
ꯍꯧꯖꯤꯛꯁꯨ ꯃꯣꯔꯅꯤꯡꯗꯗꯤ ꯀꯩ ꯑꯥꯝ ꯃꯣꯔꯅꯤꯡꯗ ꯅꯠꯇꯕ ꯍꯧꯖꯤꯛ꯫
ꯍꯧꯖꯤꯛ ꯈꯪꯗꯦ ꯀꯩ ꯏꯟꯖꯥꯡ ꯊꯣꯡꯁꯤꯔ꯫
ꯑ
ꯑꯩ ꯆꯛ ꯆꯥꯔꯤꯅꯦ ꯍꯧꯖꯤꯛ꯫
ꯍꯣꯏ ꯆꯥꯔꯣ ꯆꯥꯔꯣ ꯆꯛ ꯂꯥꯝꯕꯒꯤ ꯆꯥꯕ ꯇꯥꯕꯅꯤꯅ꯫
ꯆꯥꯕ ꯇꯥꯕꯅꯤ ꯍꯣꯏ꯫
ꯁꯤ ꯀ꯭ꯂꯥꯁ ꯀ꯭ꯂꯥꯁ ꯇꯧꯕꯤꯔꯣꯏꯗꯗꯤ ꯀꯥꯏꯗ ꯆꯠꯇꯣꯏꯅꯣ? ꯃꯄꯥꯟꯗ ꯆꯠ ꯀ꯭ꯂꯥꯁ ꯇꯨꯌꯦꯞ ꯂꯣꯏꯔꯦꯗꯤ ꯃꯄꯥꯟꯗ ꯆꯠꯇꯣꯏꯔ?
ꯆꯠꯂꯣꯏꯗ ꯏꯝꯐꯥꯜꯗ ꯂꯩꯔꯅꯤ꯫
ꯀꯩ ꯌꯦꯟꯁꯥꯡ ꯊꯣꯡꯗꯩꯅꯣ ꯍꯣꯔꯦꯟꯗꯤ?
ꯀꯩꯊꯣꯡꯁꯦꯔꯥ?
ꯅꯪ ꯊꯣꯡꯒꯗꯕ ꯃꯤꯅ ꯈꯪꯗ꯭ꯔꯒ ꯑꯍꯥꯎꯕ ꯊꯣꯡꯉꯣꯅ꯫
ꯑꯍꯥꯎꯕ ꯊꯣꯡꯅꯤꯉꯥꯏ ꯂꯩꯇꯦ꯫
ꯍꯧꯖꯤꯛꯇꯤ ꯅꯊꯟꯗꯔ ꯂꯩꯕ?
ꯅꯠꯇꯦ
ꯀꯅꯥ - ꯀꯅꯥ ꯂꯩꯕ꯭ꯔꯣ?
ꯑꯩꯒ ꯂꯩꯔꯤꯗꯣ
ꯑꯣ ꯅꯣꯏ ꯔꯨꯝ ꯑꯃꯈꯛꯇꯪ ꯇꯨꯝꯃꯤꯟꯅꯔꯦꯅꯦ ꯋꯥꯗ꯭ꯔꯣ ꯔꯨꯝ ꯑꯃ ꯈꯛꯇꯪ ꯇꯨꯃꯤꯟꯅꯕ? ꯔꯨꯝ ꯑꯃꯗ ꯇꯨꯝꯃꯤꯟꯅꯕ ꯋꯥꯗ꯭ꯔꯣ?
ꯀꯨꯃꯥꯏꯅ?
ꯎꯝ ꯂꯩꯌꯦꯅ ꯅꯨꯄꯤꯒ ꯅꯨꯄꯥꯒꯗꯤ ꯍꯣꯏ ꯕ꯭ꯔꯥꯗꯔꯅꯦ ꯑꯣꯏꯔꯁꯨ ꯐ꯭ꯔꯤ ꯐ꯭ꯔꯤ ꯑꯣꯏꯕ꯭ꯔꯕꯅꯦ? ꯑꯣꯏꯔꯝꯃꯣꯏꯗ
ꯑꯣꯏꯌꯦ
ꯅꯨꯄꯥ ꯀꯣꯜ ꯇꯧꯅꯤꯡꯕ ꯀꯥꯟꯗꯒꯨꯝꯕ ꯐꯔꯛ ꯇꯥꯔꯛꯔꯣꯏꯗ꯭ꯔꯣ?
ꯇꯥꯗꯦꯍꯦ
ꯅꯣꯏ ꯍꯣꯁꯇꯦꯜ ꯂꯩꯕꯗꯣ
ꯍꯥ
ꯑꯝ ꯀꯥ ꯑꯃꯗ ꯃꯤ ꯀꯌꯥ ꯀꯌꯥ ꯂꯩꯕꯅꯣ
ꯃꯤ ꯑꯅꯤ ꯂꯩꯔꯝꯃꯦ ꯑꯩꯗꯤ ꯏꯊꯟꯗ ꯂꯩ
ꯑꯩꯒ ꯑꯩꯒ ꯂꯩꯃꯤꯟꯅꯧꯕꯗꯣ
ꯎꯝ
ꯃꯥ ꯇꯣꯛꯈ꯭ꯔꯕꯗꯒꯤ
ꯀꯩꯒꯤ ꯇꯣꯛꯄ
ꯉꯝꯗ꯭ꯔꯦꯅ ꯇꯣꯛ ꯈꯤꯕꯅꯤꯗ ꯑꯗꯣ ꯄꯦꯒꯌꯔꯁꯨ ꯆꯥꯕꯗꯒꯤ
ꯑꯣ ꯑꯣ
ꯇꯣꯛꯈ꯭ꯔꯦ ꯑꯗꯨꯒꯤ ꯏꯊꯟꯇ ꯂꯩꯌꯦ ꯍꯧꯖꯤꯛꯇꯤ ꯑꯩ ꯔꯨꯝꯗ
ꯅꯨꯡꯉꯥꯏꯅꯦ
ꯑꯣ ꯅꯨꯡꯉꯥꯏꯇ꯭ꯔꯗꯤ ꯅꯨꯡꯉꯥꯏꯌꯦ
ꯎꯝ ꯐꯩꯌꯦ ꯑꯗꯨ ꯑꯣꯏꯔꯗꯤ
ꯎꯝ
ꯄꯠꯁꯣꯏ ꯄꯥꯠ ꯀꯌꯥꯅꯣ
ꯎꯝ ꯌꯥꯝ ꯄꯥꯔꯠ ꯋꯥꯟ
ꯑꯥꯎ
ꯑꯗꯣ ꯀꯩ ꯏꯟꯁꯥꯡ ꯊꯣꯡꯗꯣꯏꯅꯣ ꯅꯪꯗꯤ
ꯈꯪꯗꯦ
ꯀꯩꯒꯤ ꯈꯪꯗꯕꯣ
ꯀ꯭ꯔꯤ ꯊꯣꯡꯁꯤꯔꯅ ꯑꯃꯇ ꯍꯥꯏꯕꯤꯌꯣ
ꯊꯣꯡꯅꯤꯡꯕ ꯊꯣꯡꯑꯣꯅꯥ ꯑꯍꯥꯎ ꯑꯍꯥꯎꯕ ꯊꯣꯡꯅ ꯂꯣꯏꯔꯦꯅ
ꯍꯥꯎ ꯍꯥꯎꯕ ꯊꯣꯡꯅꯤꯡꯉꯥꯏ ꯂꯩꯇꯕꯒꯤꯅꯤꯅꯦ
ꯂꯩꯔꯝ ꯃꯤꯗ
ꯂꯩꯔꯗꯤ ꯅꯪ ꯍꯥꯏꯗ꯭ꯔꯁꯨ ꯊꯣꯡꯈ꯭ꯔꯅꯤ
ꯅꯪ ꯕ꯭ꯔꯗꯔꯗꯤ ꯊꯣꯡ ꯅꯪ ꯈꯛꯇꯪ ꯊꯣꯡꯕ꯭ꯔꯣ
ꯎꯝ ꯑꯩꯇꯪ ꯊꯣꯡꯉꯦ
ꯀꯩꯒꯤꯅꯪ ꯈꯇꯪ ꯊꯣꯡꯕ
ꯀꯩ ꯍꯥꯏꯕ
ꯀꯩꯒꯤ ꯅꯪ ꯈꯥꯛꯇꯪ ꯊꯣꯡꯕꯅꯣ
ꯑꯩ ꯈꯇꯪ ꯊꯣꯡꯗ꯭ꯔꯗꯤ
ꯅꯪ ꯊꯣꯡꯕ ꯍꯩꯕ꯭ꯔꯥ
ꯍꯣꯏ ꯍꯩꯌꯦ
ꯍꯩꯌꯦ
ꯍꯣꯏ
ꯃꯗꯦꯗ
ꯀꯩꯒꯤ ꯃꯥꯟꯗꯕ
ꯃꯥꯟꯕ ꯃꯥꯟꯗꯅꯕ ꯔꯁꯤ ꯑꯃ ꯂꯩꯌꯦ
ꯀꯩꯏꯔꯤꯒꯤ
ꯎꯝ
ꯀꯩꯗꯒꯤ
ꯅꯪ ꯃꯥꯗꯒꯤ
ꯑꯩ ꯋꯥꯅꯔꯕ ꯅꯠꯇ꯭ꯔꯒ
ꯎꯝ
ꯑꯩ ꯁꯛ꯭ꯔꯣ ꯑꯩ ꯁꯛ ꯑꯗꯣ ꯑꯗꯨꯗꯤ ꯑꯩ ꯑꯩ ꯅꯠꯇꯦ
ꯀꯅꯥꯅꯣ ꯑꯗꯨꯒꯤ
ꯏꯃꯅꯅꯕꯅꯦ
ꯄꯠꯇꯦꯗ
ꯐꯥꯒꯤ ꯇꯧꯔꯅꯤ ꯐꯥꯒꯤ ꯇꯧꯅꯦ ꯑꯩ ꯑꯩ ꯃꯥꯁꯇꯔꯁꯦꯞ ꯑꯣꯏꯔꯝꯝꯕꯅꯤꯍꯦ ꯑꯩꯈꯣꯏ ꯍꯣꯁꯇꯦꯜꯗ ꯈꯥꯏꯕꯁꯤꯗꯤ ꯃ ꯇꯥꯕꯅꯤ
ꯍꯥꯏꯥꯏꯅꯤ
ꯑꯥ
ꯊꯛꯅꯦ ꯅꯪ ꯌꯥꯝ ꯋꯥꯡꯒꯗꯕ ꯃꯥꯟꯗꯦ
ꯍꯣꯏ ꯋꯥꯡꯗꯦꯅ
ꯃꯕꯨ ꯇꯕꯃꯔ
ꯑꯗꯣ ꯅꯪꯉꯣꯟꯗꯒꯤꯗꯤ ꯋꯥꯡꯉꯦ
ꯈꯤꯇꯪ
ꯅꯠꯇꯦ ꯅꯠꯇꯦ
ꯋꯥꯡ ꯉꯁꯨ ꯇꯪ
ꯐꯥꯏꯚ ꯐꯥꯏꯚ ꯐꯥꯏꯚꯇꯤ ꯌꯥꯎꯋꯦ
ꯐꯥꯏꯗꯤ ꯌꯧꯕ꯭ꯔꯥ
ꯐꯥꯏꯚ ꯌꯧꯗꯔꯗꯤ
ꯍꯌ‌ꯦꯡꯋꯥꯏ ꯌꯥꯔꯔꫭꯏ
ꯐꯥꯏꯚ ꯐꯥꯏꯅꯦ ꯑꯩ ꯂꯩꯔꯤꯁꯦ
ꯏꯁ
ꯍꯥꯥ
ꯐꯥꯏꯚ ꯐꯥꯏꯚ ꯍꯥꯏꯕ
ꯍꯣꯏ
ꯃꯥꯗꯦꯗ
ꯑ ꯊꯖꯦ ꯐꯣꯇꯣꯗꯨꯗꯤ ꯐꯣꯇꯣꯅꯤꯗꯅ
ꯐꯣꯔꯒꯨꯝꯕ ꯊ꯭ꯔꯤꯒꯨꯝꯕ
ꯐꯣꯔꯒꯨꯝꯕ ꯊ꯭ꯔꯤꯒꯨꯝꯕ ꯆꯠꯂꯍꯦ
ꯐꯌꯦꯅꯦ
ꯐꯥꯏꯚ ꯐꯥꯏꯚ ꯑꯦꯚꯔꯦꯖꯇ ꯑꯩꯈꯣꯏꯗ ꯍꯥꯏꯔꯗꯤ ꯑꯦꯚꯔꯦꯁ ꯑꯗꯨꯝ ꯂꯩꯌꯦ
ꯎꯝ
ꯅꯨꯄꯤꯁꯤꯡꯁꯦ ꯋꯥꯡꯃ ꯌꯥꯝ ꯄꯥꯝꯃꯦ ꯍꯥꯏ ꯑꯩꯅ ꯆꯨꯝꯕ꯭ꯔꯣ
ꯍꯣꯏ
ꯀꯩꯅꯣ ꯋꯥꯡꯕ ꯄꯥꯝꯃꯤꯁꯦ
ꯑꯁ ꯑꯁ
ꯅꯨꯄꯥꯗꯤ ꯅꯦꯝꯕ ꯐꯖꯗꯦ
ꯑꯗꯨ ꯑꯣꯏꯔꯁꯨ ꯑꯩ ꯐꯖꯔꯝꯃꯤ ꯁꯤꯗꯤ ꯑꯩꯗꯤ
ꯗꯤ ꯌꯥꯝ ꯅꯦꯝꯕ ꯑꯣꯏꯗ‌ꯦꯗ
ꯍꯥꯥ
ꯍꯣꯏ ꯐꯖꯩꯗ
ꯏꯂ ꯑꯩꯗꯤ ꯈ꯭ꯋꯥꯏ ꯅꯦꯝꯕ ꯑꯣꯏꯌꯦꯕ
ꯑꯣ
ꯅꯉꯣꯟꯗꯒꯤ ꯈꯤꯇꯪ ꯍꯦꯟꯂꯗꯤ ꯌꯥꯕ ꯅꯠꯇ꯭ꯔꯣ
ꯌꯥꯏ ꯌꯥꯏ ꯑꯩꯒꯤꯗꯤ ꯑꯩꯒꯤꯗꯤ ꯑꯩꯒ ꯆꯞ ꯃꯟꯅꯔꯁꯨ ꯌꯥꯏ
ꯏꯁ
ꯃꯤ ꯑꯇꯣꯞꯄꯒꯤꯗꯤ ꯈꯪꯗꯦ
ꯑꯗꯨꯗꯤ ꯑꯩ ꯆꯞ ꯆꯥꯒꯗꯕ ꯃꯥꯜꯂꯦꯕ
ꯍꯣꯏ ꯃꯥꯂ‌ꯦ ꯈꯤꯇꯡ
ꯍꯥꯥ
ꯃꯥꯂꯦꯕ
ꯈꯤꯇꯪ ꯌꯥꯒꯗꯧ ꯃꯥꯜꯂꯦ
ꯍꯣꯏ
ꯀꯩꯒꯤ ꯂꯣꯏ ꯌꯥꯗꯣꯏꯅꯦ ꯅꯠꯇ꯭ꯔꯣ ꯅꯣꯏ ꯌꯥꯔꯗꯤ ꯑꯗꯨꯝ ꯌꯥꯔꯦꯅ
ꯀꯩ ꯍꯥꯏꯕ
ꯈꯤꯇꯪ ꯈꯤꯇꯪ ꯌꯥꯒꯗꯧ ꯃꯥꯜꯂꯦ ꯍꯥꯏꯕꯁꯤꯗꯤ ꯅꯪ ꯍꯟꯗ꯭ꯔꯦꯠꯇ ꯅꯥꯏꯟꯇꯤ ꯅꯥꯏꯟꯗꯤ ꯌꯥꯔꯣꯏꯗꯕ ꯃꯥꯜꯂꯦꯕ ꯑꯗꯨꯒꯤ
ꯍ‌ꯦ
ꯅꯪꯒꯤꯗꯨꯗꯤ ꯈꯤꯇꯪ ꯑꯣꯏꯔꯗꯤ ꯍꯟꯗ꯭ꯔꯦꯗꯠꯇ ꯈꯤꯇꯪꯗꯤ ꯅꯥꯏꯟꯇꯤ ꯅꯥꯏꯟ ꯄꯥꯔꯁꯦꯟꯗꯤ ꯌꯥꯔꯣꯏꯗꯕ ꯑꯃ ꯂꯩꯔꯤꯗꯅ
ꯑꯩꯉꯣꯟꯗꯒꯤ
ꯑꯥ
ꯑꯝ ꯀꯔꯤ ꯍꯥꯏꯁꯤꯔꯥ
ꯃꯣꯏꯗꯒꯤ ꯀꯔꯤ
ꯑꯁ ꯍꯥꯏꯅꯤꯈꯥꯏ ꯈꯪꯗꯦꯗ
ꯍꯥꯏꯕꯗꯅ ꯑꯗꯨꯝ
ꯅꯪꯒꯤ ꯑꯗꫭ ꯀꯌꯥ ꯍꯥꯏꯕ
ꯐꯥꯏꯚ ꯐꯥꯏꯚ ꯐꯥꯏꯚ ꯐꯥꯏꯚꯇꯤ ꯁꯨꯗꯤ ꯁꯨꯗꯦꯀꯣ ꯑꯗꯨ ꯏꯟꯁ ꯑꯅꯤꯒꯨꯝꯕ ꯈꯇꯪ ꯋꯥꯠꯂꯦ ꯐꯥꯏꯚ ꯐꯣꯔꯗꯤ ꯍꯦꯜꯂꯦꯕ ꯑꯗꯨ ꯑꯣꯏꯔꯁꯨ
ꯍꯦꯜꯂꯁꯨ ꯐꯥꯏꯚ ꯄꯣꯏꯟ ꯐꯣꯔ
ꯅ ꯅ ꯅ ꯌꯥꯗꯦ ꯌꯥꯗꯦ ꯍꯥꯏ ꯄꯣꯏꯟ ꯐꯣꯔ ꯍꯦꯟꯕ ꯗꯨꯕꯨ ꯈꯤꯇꯪ ꯐꯥꯏꯚ ꯐꯥꯏꯚ ꯐꯥꯏꯚ ꯐꯥꯏꯚꯒꯤꯁꯦ ꯏꯟꯁ ꯑꯃꯐꯥꯎ ꯁꯨꯔꯝꯃꯣꯏꯕ ꯑꯩꯒꯤꯗꯣ ꯏꯟꯁ ꯑꯃꯐꯥꯎ ꯁꯨꯗ꯭ꯔꯦꯕ ꯑꯗꯨꯗꯤ ꯐꯥꯏꯚ ꯐꯥꯏꯚ ꯑꯗꯨꯝ ꯄꯥꯔꯒꯦ ꯁꯤꯅꯤ
ꯐꯣꯔ ꯄꯥꯒꯟꯗꯕꯅꯦ
ꯐꯥꯏꯚ ꯐꯣꯔꯗꯤ ꯍꯦꯜꯂꯤꯗꯅ ꯍꯦꯟꯕꯗꯨ ꯁꯨꯃꯥꯏꯅ
ꯄꯡꯉꯦ
ꯍꯦꯜꯂꯁꯨ ꯈꯤꯇꯪ ꯉꯥꯛꯇꯪ ꯅꯠꯇꯦ ꯐꯥꯏꯕ